ꯃꯩꯖꯦ ꯃꯨꯊꯠꯄꯅ ꯐꯔꯦꯗ ꯑꯁ ꯊꯥꯂꯖꯦ ꯌꯥ ꯉꯥꯟꯃꯟꯈ꯭ꯔꯦꯅꯦ ꯁꯤꯃꯩꯖꯦ ꯂꯥꯏꯔꯤꯛ ꯄꯥꯕꯩ ꯃꯩꯅꯦ ꯏꯃꯥ!
ꯀꯩꯅꯣ?
ꯅꯪ ꯀꯩꯗꯧꯔꯤꯒꯦ?
ꯐꯨꯅꯥꯟꯇꯦꯜ ꯍꯩꯕꯒ ꯈꯨꯃꯟ ꯅꯤꯡꯊꯧꯒꯤ ꯂꯥꯟ ꯁꯣꯛꯅꯕꯒꯤ ꯈꯨꯃꯟꯒꯤ ꯋꯥꯔꯤ ꯄꯨꯟꯅ ꯀꯟꯅ ꯄꯥꯔꯤꯌꯦ꯫
ꯄꯥꯑꯣ- ꯄꯥꯑꯣ ꯑꯗꯨ ꯋꯥꯔꯤ ꯁꯥꯟꯅ ꯁꯥꯟꯅ ꯄꯥ ꯌꯥꯕꯅꯦ ꯇꯧꯔꯒ꯫ ꯇꯠꯇꯕꯅꯦꯕ ꯫ ꯀꯣꯜꯗꯣ ꯐꯨꯜ ꯀꯠ ꯇꯧꯀꯣ ꯕꯦꯛ ꯕꯦꯛ ꯇꯧꯒꯅꯨ ꯐꯨꯜ ꯀꯠ꯫
ꯄꯥꯕꯥ ꯍꯧꯟ ꯄꯥꯔꯛꯑꯣ ꯍꯥꯏꯔꯣ?
ꯃꯥ ꯌꯥꯝ ꯍꯜꯂꯦꯗ꯫
ꯍꯥꯏꯗꯤ?
ꯅꯪ ꯀꯩꯖꯥꯡ ꯆꯔꯒꯦ?
ꯏꯃꯥꯗ ꯀꯣꯏꯁꯟ ꯍꯪꯉꯤꯅꯤꯅꯦ ꯑꯣ꯫ ꯑ꯫ ꯀꯔꯤ ꯑ ꯍꯥꯎꯕ ꯉꯥꯛꯇ ꯊꯣꯉꯥ ꯆꯔꯤ ꯑꯩ ꯋꯥꯔꯤꯁꯦ ꯄꯥꯔꯛꯀꯦ ꯇꯥꯎ!
ꯅꯠꯇꯦ ꯀꯔꯤ- ꯀꯔꯤ ꯍꯤꯟꯖꯥꯡꯅꯣꯕ ꯗꯣ ꯑꯍꯥꯎꯕꯗꯣ? ꯀꯩꯕꯨꯅꯣ ꯏꯅꯦ ꯌꯦꯡꯒꯦ ꯑꯦ ꯆꯂꯣ ꯁꯤꯗꯤ ꯗꯥꯏꯔꯤꯅꯦꯕꯣꯏ ꯅꯠꯇꯦ ꯅꯪ ꯅꯠꯇꯦ ꯁꯤꯁꯦ ꯍꯣꯠꯆꯤꯟꯒꯅꯨ ꯁꯤ ꯗꯥꯏꯔꯤꯅꯦ ꯁꯤ ꯀꯩꯅꯣ ꯀꯩꯅꯣ ꯌꯥꯔꯣꯏ ꯅꯪ ꯅꯪ ꯑꯇꯥꯡꯕꯇꯗꯤ ꯌꯥꯗꯕ ꯅꯠꯇ꯭ꯔꯒ ꯑꯁꯤꯒꯤ ꯕꯣꯏ ꯑꯁꯥꯡꯕ ꯑꯃꯒꯤ ꯑꯩꯒꯤ ꯂꯩꯕꯗꯣ ꯑꯗꯨ ꯇꯧꯒꯦ ꯇꯧ ꯕꯣꯏ ꯑꯁꯥꯡꯕ ꯑ ꯑꯥ ꯑꯗꯨ ꯁꯤ ꯃꯩ ꯑꯃꯇꯥ ꯃꯨꯊꯠꯄꯤꯔꯝꯃꯣ
ꯁ꯭ꯋꯥꯏꯗ ꯑꯍꯥꯡꯕ ꯌꯥꯝ ꯂꯩꯕ ꯕꯣꯏ ꯗꯥꯏꯔꯤꯒ ꯌꯥꯝ ꯊꯦꯡꯅꯩ ꯗꯅ ꯍꯥꯏꯨ
ꯏꯃꯥ
ꯅꯪ ꯎꯅꯤꯚꯔꯁꯤꯇꯤꯒꯤ ꯑꯃ ꯅꯨꯁꯤꯒꯤ ꯉꯍꯟ ꯗꯥꯏꯔꯤ ꯑꯃꯁꯨ ꯑꯗꯨꯋꯥꯏꯗ ꯊꯦꯡꯅꯩ ꯀꯩꯅꯣ
ꯄꯥꯛꯅꯝꯅꯝꯕꯁꯦ ꯀꯃꯥꯏꯅꯝꯒꯦ
ꯁꯩꯇꯥ ꯂꯥꯏꯝ ꯃꯔꯣꯏꯅꯦ ꯉꯥ ꯃꯔꯤꯅꯦ ꯊꯨꯝꯅꯦ ꯃꯣꯔꯣꯛꯅꯦ ꯃꯆꯨꯅꯦ ꯃꯔꯨ ꯃꯔꯥꯡꯅꯦ
ꯎꯝ
ꯍꯥꯟꯅ ꯕꯤ꯭ꯔꯤ ꯭ꯕꯤꯔꯤ ꯕꯤꯔꯤ ꯕꯤꯔꯤ ꯕꯤꯔꯤ꯭ ꯕꯤꯔꯤ ꯕꯤꯔꯤ ꯕꯤ꯭ꯔꯤ ꯗꯦꯈꯥꯏꯔꯒꯅꯦ ꯃꯍꯤ ꯇꯥꯈꯩ ꯅꯣꯏꯔꯦꯅ ꯄꯊꯔꯦꯅ
ꯎꯝ
ꯑꯗꯨ ꯐꯖꯅ ꯄꯊꯔꯦ ꯃꯍꯤꯒꯩ ꯂꯣꯏ ꯊꯣꯛꯈ꯭ꯔꯦ ꯀꯥꯟꯗꯨꯗ ꯕꯦꯁꯣꯟꯗꯨ ꯆꯥꯏꯁꯤꯟꯒꯗꯣꯏꯕ ꯑꯗꯨꯒ ꯕꯦꯁꯣꯟꯗꯨꯅ ꯃꯍꯤꯗꯨꯅ ꯀꯩꯅꯣ ꯇꯧꯕ ꯉꯃꯕ ꯆꯨꯞꯁꯟꯕ ꯉꯝꯃꯕ ꯑꯗꯒꯤ ꯈꯔ ꯌꯥꯝ ꯄꯦꯜꯠꯂꯗꯤ ꯍꯥꯎ ꯌꯦꯅ ꯈꯔ ꯀꯟꯖꯟꯕ ꯕꯦꯁꯣꯟꯗ ꯁꯨꯝ ꯍꯥꯞ ꯇꯥꯔꯦ ꯑꯗꯩ ꯍꯦꯟꯖꯟꯅꯔꯒꯅ ꯕꯦꯁꯣꯟ ꯉꯥꯛꯇ ꯉꯥꯏꯔꯅꯤ ꯑꯗꯨꯅ ꯑꯗꯨꯒꯤ ꯑꯗꯨꯒꯤ ꯆꯥꯡꯗꯣ ꯌꯧꯕꯗ ꯇꯣꯛꯑꯦ
ꯑꯗꯣ ꯅꯪ ꯑꯁ ꯁꯤ ꯉꯁꯤꯒꯤ ꯄꯥꯛꯅꯝꯗꯨꯗꯤ ꯀꯩꯒꯤꯅꯣ ꯌꯥꯝ ꯍꯥꯎꯍꯜꯂꯤꯗꯣ
ꯑꯗꯨꯃꯥꯏꯅ ꯇꯧꯔꯤꯅꯦ ꯍꯥꯏꯕꯅꯤꯅꯦ
ꯅꯍꯥꯟꯒꯩꯗꯩ ꯍꯦꯜꯂꯦ ꯉꯥꯁꯤꯅꯥ
ꯑꯗꯨꯅ ꯀꯩꯅꯣ ꯈꯔꯗꯅꯅ ꯀꯔꯤꯕꯥ ꯌꯥꯏꯉ ꯂꯥꯛꯈ꯭ꯔꯁꯨ ꯁꯣꯏꯖꯟꯕꯅꯦ ꯃꯅꯝ ꯅꯨꯡꯁꯤꯅꯕꯅꯤ ꯍꯦꯟꯅꯥ ꯍꯥꯎꯅꯕ ꯎꯝ
ꯍꯩꯃꯥ ꯑꯗꯨꯅꯅꯤꯗꯅ ꯌꯥꯏꯉꯪ ꯂꯥꯁꯦ ꯆꯨꯝꯅꯇꯪ ꯊꯥ ꯁꯨꯅ ꯌꯥꯗꯕꯅꯤꯀꯣ ꯉꯁꯤꯗꯨꯅ ꯃꯍꯥꯎ ꯑꯃ ꯊꯣꯛꯑꯦꯕ ꯅꯪ ꯁꯣꯏꯁꯤꯟꯕꯩ ꯑꯣꯏꯇꯥꯔꯦ ꯑꯗꯨꯗꯤ ꯍꯩꯃꯥ ꯅꯪꯗꯤ ꯗꯥꯏꯔꯦꯛ ꯍꯦꯛꯇ ꯁꯣꯏꯁꯤꯜꯂꯕ ꯅꯡ ꯗꯥꯎ ꯌꯦꯡꯉꯤ ꯅꯠꯇꯔꯥ ꯈꯪꯉ ꯇꯧꯏꯔ
ꯊꯤꯗ꯭ꯔꯨꯝ ꯈꯪꯅ ꯇꯧꯔꯤꯅꯦ ꯃꯔꯣꯏꯗ ꯌꯥꯝꯗꯗꯨꯗ ꯈꯍꯞ
ꯃꯌꯥꯝ ꯃꯔꯣꯏꯗꯤ ꯌꯥꯝ ꯑꯗꯨꯕꯒ ꯑꯦ
ꯂꯔꯣꯏꯗꯣꯃꯤ ꯃꯆꯥ ꯍꯣꯏꯗꯤ ꯍꯦꯛ ꯂꯩꯏꯅꯦ ꯃꯣꯏ ꯑꯝꯇ ꯍꯦꯛꯄꯤꯌꯣꯗ ꯏꯌꯥꯝꯗꯣ ꯍꯥꯀꯠꯆꯩꯌꯦ ꯃꯅꯨꯡ ꯆꯪꯕꯗꯣ ꯃꯁꯥꯗ ꯑꯦꯂꯥꯔꯖꯤꯗ ꯇꯧꯏꯦ ꯑꯩ ꯍꯦꯛ ꯑꯣꯏꯑꯦ ꯑꯩ ꯍꯦꯛ ꯂꯩꯏꯅꯦ ꯈꯨꯕꯥꯝ ꯍꯦꯛꯂꯛꯄ ꯑꯣꯈꯣꯏꯗꯤ ꯔꯪꯪ
ꯑꯩꯈꯣꯏꯗꯩ ꯀꯌꯥꯝ ꯄꯨꯊꯣꯛꯇꯣꯔꯤꯒꯦꯗ
ꯑꯣ ꯇꯔꯥꯃꯨꯛꯇꯤ ꯃꯅꯥ ꯇꯔꯥꯃꯨꯛꯇꯤ ꯊꯣꯛꯑꯦ
ꯎꯝ ꯑꯗ ꯃꯥ ꯅꯪ ꯅꯪꯅ ꯑꯍꯥ ꯍꯕ ꯑꯃ ꯊꯣꯡ ꯍꯩꯁꯤ ꯀꯃꯥꯏꯅ ꯍꯩꯔꯏꯅꯣ
ꯇꯧꯔ ꯇꯧꯔ ꯁꯨꯝ ꯍꯥꯏꯩꯅꯤ ꯇꯧ ꯑꯗꯨꯗꯤ ꯑꯦꯝ ꯇ ꯍꯥꯏꯩꯔꯣ
ꯅꯪ ꯑꯍꯥꯡ ꯍꯥꯎꯕꯅ ꯊꯣꯛꯣꯡ ꯍꯩꯔꯤꯁꯦ ꯀꯃꯥꯏꯅ ꯍꯥꯏꯕ ꯃꯑꯣꯡꯗꯣ ꯀꯃꯥꯏꯅꯅꯣ ꯃꯔꯣꯟꯗꯣ
ꯍꯧꯖꯤꯛꯀꯤꯗ ꯍꯥꯏꯗꯨ ꯑꯗꯨꯃꯥꯏꯅ ꯇꯧꯋꯕꯅꯦ ꯑꯁ
ꯑꯗꯨꯅ ꯄꯥꯛꯅꯝꯅꯤꯗꯅ ꯑꯇꯣꯞꯄꯁꯨ ꯅꯪ ꯉꯁꯥꯏ ꯁꯒꯣꯜꯂꯁꯨ ꯍꯥꯎꯏ
ꯁꯒꯂꯣ ꯍꯥꯏꯗꯣ ꯑꯅ ꯃꯔ ꯑꯣꯏꯣꯏ ꯃꯄꯥꯡ ꯀꯩ ꯀꯀꯥꯗꯣ ꯕ꯭ꯔꯣꯡ ꯕ꯭ꯔꯣꯡ ꯕ꯭ꯔꯣꯡ ꯒ꯭ꯔꯣꯡ ꯍꯥꯟꯅ ꯂꯣꯏ ꯁꯧꯍꯜꯂꯦ ꯉꯥꯔꯤ ꯀꯔꯤ ꯀꯥ ꯊꯥꯛꯇ ꯉꯥ ꯊꯥꯛꯇꯕꯅꯤ ꯂꯩꯇ
ꯑꯗꯨ ꯀꯔꯤ ꯀꯔꯤꯅꯣ ꯃꯥꯒꯤ ꯍꯥꯎꯕꯨꯗꯤ ꯍꯥꯎꯋꯦꯕꯀꯣ ꯑꯗꯨ ꯃꯤꯗꯤ ꯍꯋꯥꯏ ꯊꯔꯁꯤ ꯃꯍꯤꯅ ꯍꯦ ꯌꯥꯝꯕ ꯅꯪꯅꯤ ꯃꯄꯪꯅ ꯍꯦ ꯌꯥꯝꯃꯦ ꯃꯩꯗꯤ ꯃꯍꯤꯒꯨꯝꯕ ꯆꯥꯅꯤꯡꯕ ꯃꯩ
ꯅꯪꯅ ꯅꯪꯅ ꯆꯥꯅꯤꯡꯕ ꯑꯗꯨꯅ ꯅꯪ ꯍꯥꯎꯕ
ꯅꯪ ꯅꯪꯅ ꯊꯣꯡꯉꯣꯗꯣ ꯅꯪꯅ ꯊꯣꯡꯉꯗꯣ ꯑꯩ ꯆꯥꯔꯣꯏꯗꯣ ꯑꯗꯨꯒ ꯅꯪꯅꯣꯡ ꯍꯤꯟꯖꯥꯛꯁꯤꯦ ꯅꯪꯅ ꯊꯣꯡꯉꯒ ꯑꯗꯨꯒ ꯅꯪꯅ ꯊꯣꯡꯉꯗ ꯑꯩ
ꯑꯩ ꯍꯪ ꯆꯎ ꯁꯒꯂꯣ ꯍꯥꯏ ꯑꯗꯨ ꯍꯥꯟꯅ ꯇꯤꯡꯉꯦꯗꯅ
ꯑ
ꯏꯪꯉ ꯂꯣꯏ ꯄꯣꯛꯞꯊꯣꯔꯛꯑꯦꯗꯅ ꯑꯗꯨꯒ ꯁꯨꯔꯨ ꯖꯨꯔꯨ ꯖꯨ ꯖꯨꯔ ꯖꯨ ꯅꯣꯏꯔꯒ ꯑ ꯃꯔ ꯀꯥꯏꯃꯤ ꯆ ꯔꯥꯛꯀꯦꯜ ꯂꯣꯏ ꯂ ꯊꯛ꯭ꯔꯦꯗꯅ
ꯍꯥꯝ
ꯂꯣꯏ ꯃꯨꯔꯛꯀꯅꯦꯕ ꯑꯗꯣ ꯑꯅꯤꯔꯛ ꯑꯍꯨꯝꯂꯛ ꯆꯥꯃꯤꯅ ꯑꯗꯨꯒ ꯂꯣꯏꯅꯗꯤ ꯉꯝꯄꯣꯠꯇꯗꯤ ꯑꯃꯨꯕꯁꯨ ꯂꯧꯊꯣꯛꯇꯦ ꯃ ꯀꯃ ꯀꯥꯏꯗꯕ ꯊꯣꯛꯄꯩ ꯋꯥꯅꯤ ꯑꯗꯨꯒ ꯏꯁꯤꯡꯗꯣ ꯍꯥꯟꯅ ꯄꯨ꯭ꯔꯣꯉꯋꯣꯡꯣꯡ ꯊꯣꯛꯂꯅ
ꯎꯝ
ꯃꯔꯤ ꯉ ꯇꯥꯏ ꯀꯩꯀ ꯊꯥꯛ ꯇꯧꯗꯣ ꯂꯣꯏ ꯊꯥꯛ ꯀꯛꯆꯤꯜꯂꯒ ꯑꯗꯨꯒ ꯁꯒꯣꯜꯏꯗꯨ ꯊꯥꯞꯄ ꯇꯔꯦꯔ ꯀꯥꯝꯃꯦꯕ
ꯀꯩ ꯅꯖꯤꯇꯔꯔꯁ ꯃꯌꯥꯝ
ꯁꯒꯣꯜꯋꯥꯏꯗ ꯇꯔꯦꯔ ꯀꯥꯝꯃꯤꯅꯦ ꯍꯥꯏꯕ
ꯎꯝ ꯁꯒꯣꯜꯁꯦ ꯌꯥꯝ ꯄꯥꯝ ꯃꯨꯟꯒꯟꯗꯕ ꯃꯥꯜꯂꯦꯀꯣ
ꯇꯔꯦꯠ ꯅꯤꯄꯥꯜꯂꯒ ꯀꯥꯡꯉꯦ ꯃꯐꯨꯜꯣ ꯑꯃ ꯊꯣꯛꯂꯛꯑꯦꯅ ꯅꯪ ꯅꯪ ꯂꯥꯛꯒꯦ ꯑꯗꯣ ꯊꯥꯡꯗꯔꯒ ꯍꯥꯡꯗꯣꯛꯑ ꯊꯨꯝ ꯊꯥꯛꯆꯜꯂꯦ ꯑꯃꯨꯛ ꯁꯧꯍꯜꯂꯦ
ꯃ ꯀ ꯅꯝꯗ ꯍꯪꯒꯦꯅꯦꯅꯦ ꯈꯪꯅꯤꯡꯕ ꯑꯃꯅꯦ ꯅꯪꯒꯤ ꯂꯥꯏꯐꯇꯅꯦ ꯈ꯭ꯋꯥꯏ ꯐꯥꯔꯁꯇ ꯊꯣꯡꯈꯤꯕ ꯆꯒꯦꯝ ꯄꯣꯝꯕꯒ ꯎꯇꯤꯒꯁꯦ ꯀꯃꯥꯏꯅ ꯍꯩꯌꯦ ꯀꯗꯥꯏ ꯊꯣꯡꯒꯦ ꯅꯪ ꯌꯨꯝ ꯄꯥꯔꯀꯥꯟ ꯊꯣꯡ ꯍꯩꯔꯦꯅ ꯌꯨꯝ ꯄꯥꯟꯅꯤꯡꯉꯩꯗꯒꯤ ꯑꯗꯨꯝ ꯊꯣꯡꯉꯄ
ꯑꯆꯔꯣꯏ ꯆꯥꯛ ꯀꯣꯏ ꯏꯃꯨꯡ ꯑꯥ ꯑꯩꯅ ꯆꯍꯤ ꯇꯔꯦꯠ ꯁꯨꯔꯛꯄꯗꯒꯤ ꯐꯅꯦꯛꯀ ꯑꯗꯨ ꯁꯦ ꯍꯥꯏꯖꯒꯥꯏꯅ ꯊꯣꯡꯉꯦ ꯑꯗꯨꯣ
ꯃ ꯑꯗꯨꯗꯤ ꯑꯩꯈꯣꯏꯒꯤꯁꯤꯗꯤ ꯍꯩꯌꯦꯡꯔꯣꯏꯗꯕꯩ ꯃꯑꯣꯡꯅꯤꯅꯦ ꯍꯖꯕ ꯍꯗ
ꯆꯥꯛ ꯊꯣꯡꯕꯤꯅꯤꯡꯉꯥꯏ ꯂꯩꯇꯅ ꯏꯃꯥꯅ ꯌꯥꯗꯀꯥꯟꯗ ꯑꯩꯅ ꯊꯣꯡꯉ ꯀꯩꯅꯣꯗꯗꯒꯤ ꯍꯩꯔꯛꯏꯅꯤ ꯑꯗꯨꯏ ꯑꯗꯨꯒꯤ ꯆꯠꯄ ꯆꯦꯛꯑꯞꯇꯣ ꯍꯧꯖꯤꯛꯐꯥꯎ ꯂꯩꯔꯤ
ꯑꯣ ꯑꯗꯨ ꯃꯤꯅ ꯍꯥꯏꯅꯦꯀꯣ ꯃꯤꯅ ꯁꯒꯣꯜ ꯅꯠꯇꯦ ꯎꯇꯤꯒ ꯆꯒꯦꯝꯄꯣꯝ ꯑꯃꯒ ꯊꯣꯡꯕ ꯍꯩꯔꯗꯤ ꯃꯌꯨꯝ ꯄꯥꯟꯕ ꯆꯠꯅꯔꯦ ꯑꯁꯤ ꯊꯣꯡꯕ ꯍꯩꯔ꯭ꯔꯗꯤ ꯃꯌꯨꯝ ꯄꯥꯟꯕ ꯆꯠꯅꯗꯦ ꯍꯥꯏꯁꯤ ꯀꯔꯤ ꯃꯔꯝꯒꯤꯅꯣ ꯍꯥꯏ ꯇꯥꯔꯒꯗꯤ ꯃꯤꯅ ꯍꯥꯏꯁꯦ ꯀꯩꯅꯣ ꯍꯥꯏꯗ ꯑꯅꯤꯗꯨꯗꯤ ꯊꯣꯡꯕ ꯌꯥꯝ ꯂꯥꯏ ꯁꯤꯅꯦꯕ ꯊꯣꯡꯕ ꯌꯥꯝ ꯂꯥꯏ ꯃꯤꯟꯁ ꯃꯥꯄꯣꯠꯁꯨ ꯌꯥꯝ ꯆꯪꯗꯦ ꯁꯤꯅꯦꯕ ꯏꯁꯄꯦꯁꯦꯜꯂꯤ ꯎꯇꯤ ꯊꯣꯡꯕꯁꯦ ꯀꯩꯒꯤꯅꯣ ꯍꯥꯏ ꯇꯔꯗꯤ ꯉꯁꯥꯏꯗꯩ ꯃꯅꯥ ꯃꯁꯤꯡ ꯑꯃꯗꯖ ꯁꯝꯖꯤꯜꯂꯒ ꯊꯣꯡꯕ ꯌꯥꯕ ꯑꯣꯏꯕꯒꯤꯅꯦꯌꯦ
ꯍ ꯊꯣꯡꯉꯦ ꯐꯨꯆꯠꯂꯛꯇ ꯌꯥꯄꯣꯟꯇꯦꯅꯦ ꯃꯗꯨꯒꯤ ꯀꯩꯅꯣꯃ ꯂꯩꯅꯤ ꯑꯣꯠꯄꯒꯤ ꯇꯥꯏꯃꯤꯡ ꯑꯗꯒꯤ ꯀꯥꯁꯟꯗꯅꯕ ꯀꯩꯗꯧꯗꯅꯕ ꯑꯗꯒꯤ ꯃꯃꯣꯟ ꯂꯥꯎꯔꯒ ꯃꯃꯨꯟ ꯇꯥꯅ
ꯁꯦꯟꯗ ꯌꯥꯝ ꯆꯪꯉꯤꯗꯅ ꯑꯗꯣ ꯀꯨꯇꯤꯒꯨꯝꯕ ꯊꯣꯡꯒꯦ ꯍꯥꯏꯔꯒꯗꯤ ꯁꯦꯟꯗ ꯆꯪꯗꯕꯤꯗ ꯗ ꯑꯗꯨꯃꯥꯏꯅ ꯏꯁꯀꯤꯜ ꯈꯔ ꯊꯥꯗꯔꯒ ꯊꯣꯡ ꯌꯥꯕꯗꯣ ꯍꯥꯦ
ꯃꯆꯤꯟꯗꯨ ꯄꯉꯥꯡ ꯉꯍꯥꯡ ꯃꯤ ꯉꯥꯏꯍꯥꯡ ꯇꯥꯗꯦꯕ ꯍꯣꯏꯔꯣꯡꯒꯤ ꯁꯦꯟ ꯆꯪꯕ ꯆꯪꯗꯕ ꯃꯗꯦ ꯑꯗꯨꯏ ꯄ꯭ꯔꯃꯥꯟꯒ ꯃꯩ ꯂꯩꯗꯦ ꯃꯄꯥ ꯄ꯭ꯔꯃꯥꯟꯗꯨ ꯃꯔꯤ ꯂꯩꯅꯗꯦꯕ ꯇꯖꯦ ꯀꯃꯥꯏꯅ ꯇꯧꯅꯤꯗꯅꯦ ꯃꯈꯥꯗ ꯂꯥ ꯊꯥꯏꯌꯦꯕ ꯊꯥꯏꯅ ꯑꯗꯨꯗꯤ ꯍꯧꯖꯤꯛꯁꯨ ꯑꯗꯨꯝ ꯊꯥꯏꯌꯦ ꯑꯗꯨꯒ ꯂꯥ ꯊꯥꯔꯁꯨ ꯆꯦꯡꯗꯣ ꯁꯨꯖꯜꯂꯒ ꯀꯥꯁꯟꯕꯗꯣ ꯃꯊꯛꯇꯒꯤ ꯃꯅꯥ ꯃꯁꯤꯡꯗꯣ ꯃꯨꯟꯗ꯭ꯔꯤꯉꯩꯗ ꯆꯥꯛꯇꯣ ꯍꯥꯟꯅ ꯃꯨꯟꯈ꯭ꯔꯒ ꯀꯥꯅꯦꯅ ꯊꯥꯔꯤꯅꯦꯕ ꯑꯗꯣ ꯑꯩꯗꯤ ꯁꯨꯡꯊꯥ ꯊꯥꯗꯦꯕ ꯃꯤꯗꯤ ꯊꯥꯏꯌꯦ ꯀꯩꯒꯤꯅꯣꯗ ꯆꯦꯡꯗꯨꯅ ꯈ꯭ꯋꯥꯏ ꯃꯊꯛ ꯊꯪꯕꯗ ꯍꯥꯞꯄ ꯄꯦꯕꯥ ꯃꯅꯥꯗꯣ ꯍꯥꯟꯅ ꯃꯨꯟꯊꯔꯀꯥꯟꯗ
ꯑꯗꯨ ꯅꯪꯅ ꯊꯥꯗ꯭ꯔꯤ ꯀꯩ ꯃꯤꯅꯦ ꯐꯅꯔꯒ
ꯊꯥꯗꯣꯏ ꯃꯅꯥꯗꯨ ꯃꯅꯥꯗꯨꯅ ꯑꯣꯏꯌꯦꯦꯗꯅ ꯂꯥꯗꯣ ꯃꯅꯥ ꯃꯁꯤꯡꯗꯣ ꯃꯅꯥ ꯃꯁꯤꯡ ꯌꯥꯎꯔꯗꯤ ꯑꯗꯨꯅ ꯇꯧꯋꯦ ꯍꯥꯏꯕ
ꯎꯝ ꯑꯣ
ꯑꯗꯨꯅ ꯃꯅꯥꯗꯣ ꯑꯗꯨꯅ ꯍꯥꯟꯅ ꯃꯅꯥ ꯃꯁꯤꯡꯗꯨꯅ ꯍꯥꯞꯄꯦ ꯍꯥꯟꯅ ꯑꯗꯨꯒ ꯃꯊꯛꯇ ꯆꯦꯡ ꯍꯥꯞꯄꯒ ꯅꯝꯊꯔꯒ ꯑꯗꯒꯤ ꯃꯄꯣꯝꯆꯩꯗꯣ ꯂꯣꯏ ꯍꯥꯞꯄꯦ ꯁꯤꯡꯅꯨꯡ ꯀꯔꯤ ꯀꯔ ꯍꯥꯞꯀꯗꯕꯈꯩ ꯂꯣꯏ ꯍꯥꯞꯄꯦ ꯃꯣꯔꯣꯛ ꯍꯩꯔꯣꯛ ꯑꯗꯨ ꯂꯣꯏ ꯍꯥꯞꯄꯦ ꯃꯔꯣꯏ ꯃꯄꯥꯡ ꯍꯥꯞꯄꯁꯨ ꯌꯥꯔꯦ ꯑꯗꯨꯒ ꯊꯥꯏꯅꯗꯤ ꯆꯔꯨ ꯎꯠ ꯅꯠꯇ꯭ꯔꯒ ꯍꯋꯥꯏ ꯎꯠꯅ ꯆꯨꯝꯃꯒ ꯃꯔꯨꯛꯇ ꯆꯨꯝꯃꯒ ꯍꯥꯞꯄꯒ ꯃꯆꯨꯝꯗꯣ ꯇꯥꯍꯜꯂ ꯑꯗꯨꯏ ꯃꯍꯤꯗꯣ ꯍꯥꯞꯄ ꯁꯣꯗꯥꯒ ꯆꯞ ꯃꯥꯟꯅꯩꯑꯕ ꯃꯅꯝꯁꯨ ꯅꯨꯡꯁꯤꯗꯨꯅ ꯍꯥꯎ ꯍꯦꯜꯂꯦ ꯂꯐꯨꯒ ꯀꯪꯈꯤꯕ ꯃꯔꯨꯒꯤ ꯑꯀꯪꯕꯗꯣ ꯑꯗꯒꯤ ꯂꯧꯕ ꯑꯗꯒꯤ ꯍꯋꯥꯏ ꯍꯋꯥꯏꯃꯨꯕꯤ ꯍꯋꯥꯏ ꯊꯔꯥꯛꯀꯤ ꯃꯩ ꯊꯥꯗꯣꯛꯈꯤꯕꯒꯤ ꯎꯠ ꯑꯗꯒꯤ ꯆꯔꯨꯒꯤ ꯎꯠ ꯇꯧꯔꯒ ꯁꯨꯝꯃꯒ ꯎꯊꯤ
ꯉꯥꯏꯈꯣ ꯑꯗꯨ ꯑꯣꯏꯇꯥꯔꯗꯤ ꯎꯇꯤ ꯑꯃ ꯊꯣꯡꯅꯕ ꯍꯣꯠꯅꯕꯗ ꯀꯌꯥꯝ ꯋꯥꯔꯝꯒ ꯅꯤꯃꯣꯏꯖꯦ
ꯑꯗꯒꯤꯗꯤ ꯑꯗꯨ ꯍꯥꯞꯆꯜꯂꯦ ꯑꯗꯨꯒ ꯒꯣꯔꯣ ꯒꯣꯔꯣ ꯒꯣꯔꯣ ꯒꯣꯔꯣ ꯒꫭ ꯑꯣꯠꯄꯁꯦ ꯆꯥꯛꯇꯨꯅ ꯀꯥꯏꯗ꯭ꯔꯤꯕꯥꯎꯗꯤ ꯑ ꯅꯠꯇꯦ ꯎ ꯀꯩꯅꯣꯗꯨꯅ ꯍꯕ ꯁꯧꯔꯀꯥꯟꯗ ꯄꯠꯊꯔꯛꯄꯗꯣ ꯃꯅꯥ ꯃꯁꯤꯡꯒꯤ ꯄꯠꯊꯔꯛꯄ ꯄꯅꯤꯡꯗꯨ ꯅꯠꯇ꯭ꯔꯗꯤ ꯂꯦꯡꯉꯦꯕ ꯄꯥꯀꯣꯛꯂꯥ ꯎꯇꯤꯁꯦ ꯌꯥꯝ ꯂꯦꯡꯒꯜꯂꯦꯕ꯫ ꯕꯥ ꯑꯗꯩ ꯅꯣꯡ ꯇꯥꯔꯀꯥꯟꯗ ꯃꯈꯣꯛꯂꯥ ꯍꯦꯛꯄ ꯌꯥꯗꯦ ꯂꯦꯡꯕ ꯍꯦꯜꯂꯦ ꯑꯗꯨꯅ ꯄꯠꯊꯔꯛꯑꯦ ꯀꯥꯟꯗꯨꯗ ꯆꯥꯛꯇꯣ ꯊꯣꯛꯂꯛꯏꯕ ꯍꯋꯥꯏꯒ ꯌꯥꯎꯔꯤꯗꯣ ꯃꯨꯜꯂꯛꯑꯏ ꯀꯥꯟꯗꯨꯗ ꯑꯣꯠꯄꯗꯣ ꯑꯣꯠꯄꯗꯨ ꯇꯥꯏꯃꯤꯡ ꯂꯩꯌꯦꯕ꯫ ꯑ ꯑꯣꯠꯄ ꯃꯁꯤꯡ ꯑꯩꯗꯤ ꯆꯥꯝꯃꯔꯛ ꯑꯣꯠꯂꯗꯤ ꯌꯥꯔꯦꯅ ꯈꯜꯂꯦꯗꯤ ꯑꯗꯤ ꯑꯗꯣ ꯑꯃꯨꯛꯇꯪ ꯑꯣꯠꯅ ꯌꯥꯗꯦꯕ ꯃꯐꯣꯟ ꯑꯃ ꯊꯣꯛꯄꯐꯧ ꯑꯣꯠꯀꯗꯝꯕꯅꯦꯕ ꯑꯗꯣ ꯎꯠꯇꯤ ꯁꯒꯣꯜꯁꯦꯟ ꯆꯥ ꯌꯥꯗꯦ ꯍꯥꯏꯔꯤꯁꯦ ꯀꯩꯒꯤꯅꯣ ꯒꫭꯔꫭ ꯒꯣꯔꫭ ꯒꫭꯔꫭ ꯑꯣꯠꯄꯗ ꯑꯣꯠꯈꯥꯏ ꯍꯥꯏꯔꯤꯅꯦꯕ꯫
ꯑꫭ ꯈꯥꯕꯩ ꯈꯔ ꯑ ꯇꯋꯦꯗ
ꯗꯦ ꯍꯥꯏꯅꯦꯕ ꯏꯃꯣꯏꯅꯨꯅ ꯑꯗꯨꯃꯥꯏꯅ ꯇꯧꯅ ꯁꯒꯣꯜꯁꯦꯜꯅ ꯎꯇꯤ ꯆꯥꯔꯛꯀꯅꯨ ꯍꯥꯏꯗꯤ ꯆꯤꯟꯗ ꯆꯥ ꯌꯥꯗꯦ ꯍꯥꯏꯕ ꯅꯠꯇꯦ ꯊꯣꯡꯕꯁꯨ ꯐꯠꯇꯦ ꯍꯥꯏꯕ꯫ ꯆꯥꯛꯈꯨꯝꯗ ꯑꯗꯨꯃꯥꯏ ꯑꯁ ꯄꯪꯊꯣꯡ ꯊꯣꯡꯅꯩ ꯑꯗ ꯄꯨꯡꯆꯥꯥ ꯆꯥꯅꯩꯗ ꯂꯝꯕꯤ ꯁꯣꯔꯣꯛꯇꯗꯤ ꯑꯗꯨꯒ ꯌꯨꯝꯗ ꯏꯃꯣꯏꯅꯨꯅ ꯌꯥꯗꯦ ꯍꯥꯏꯁꯦ꯫ ꯑꯥ ꯒꯑꯧꯔꯥ ꯗꯔꯃ ꯆꯪꯉꯛꯄꯗꯩꯗꯤ ꯃꯦꯔꯥꯃꯦꯁ ꯇꯧꯕ ꯁꯒꯣꯟꯖꯦꯟꯗꯩ ꯂꯛꯁꯃꯤ ꯅꯨꯃꯤꯠꯅꯦꯅ ꯎꯠꯇꯤ ꯊꯣꯡꯉꯣꯅ ꯊꯣꯡꯉꯦ ꯑꯗꯨꯝ ꯍꯧꯖꯤꯛꯀꯥꯟꯗꯤ ꯈꯪꯗꯦ ꯑꯩꯈꯣꯏ ꯑꯩꯈꯣꯏꯗꯤ ꯃꯩꯇꯩꯗꯗꯤ ꯌꯥꯗꯦꯗ ꯎꯠꯇꯤ ꯆꯒꯦ ꯄꯣꯝꯕ ꯌꯥꯗꯦ꯫ ꯆꯥꯛ ꯉꯧꯕ ꯌꯥꯗꯦꯅ ꯑꯗꯨꯃꯥꯏꯅ ꯇꯥꯛꯄꯤꯔꯛꯑꯦ ꯁꯨꯝꯗꯧꯗꯧꯗꯦ ꯑ ꯄꯠ ꯇꯠꯂ ꯋꯥꯔꯁꯨ ꯆꯔꯥꯐꯥꯎ ꯗꯤ ꯍꯦꯟꯗꯦꯅ ꯑꯗꯨꯅ ꯎꯇꯤꯗꯨꯃ ꯑꯗꯨꯃꯥꯏꯅ ꯊꯣꯡꯉꯥꯒ ꯂꯣꯏꯔꯀꯥꯟꯗ ꯊꯥꯎ ꯁꯣꯛ ꯇꯧꯔꯁꯨ ꯌꯥꯔꯦ ꯊꯥꯎ ꯍꯥꯏꯁꯤꯜꯂꯁꯨ ꯌꯥꯔꯦ꯫ ꯊꯨꯝꯒ ꯑꯗꯨ ꯑꯗꯨꯁꯨ ꯑꯃꯨꯛ ꯁꯧꯍꯟꯒꯗꯕ ꯑꯃꯨꯛ ꯑꯆꯥꯊꯥꯎꯗ ꯍꯩꯒꯗꯕ ꯑꯇꯩ ꯊꯥꯎꯗꯤ ꯍꯥꯎꯇꯦ ꯑꯗꯨ ꯁꯣꯛ ꯇꯧꯕꯅꯗꯤ ꯑꯩ ꯏꯅ ꯏꯍꯥꯎ ꯍꯥꯎꯋꯦ꯫
ꯃꯥ ꯑꯗꫭ ꯀꯩꯅꯣꯝ ꯍꯥꯏꯅꯦ ꯅꯨꯡꯕꯤ ꯆꯐꯨ ꯍꯥꯏꯅ ꯑꯃ ꯂꯩꯕꯗꯣ ꯈꯪꯡꯕ꯭ꯔꯥ꯫
ꯀꯔꯤꯌ꯫
ꯅꯨꯡꯕꯤ ꯆꯐꯨ ꯍꯦꯂꯦ ꯃꯤꯅꯤꯠ ꯇꯔꯥ ꯍꯦꯜꯂꯦ ꯑꯃꯨꯛ ꯇꯧꯔꯛꯀꯦ꯫